ꯎꯔꯝꯃꯅꯤ ꯍꯥꯏꯕ ꯀꯩꯅꯣꯗꯤ ꯑꯩꯈꯣꯏꯅ ꯄꯤꯛꯏꯉꯩꯗ ꯃꯥ ꯐꯅꯌꯥꯝꯁ ꯑ ꯀꯩꯅꯣ ꯇꯧꯔꯦꯕ ꯑꯗꯨꯝ ꯀꯩ ꯍꯥꯏꯅꯤ ꯒ꯭ꯔꯦꯖ꯭ꯋꯦꯁꯟ ꯂꯣꯏꯔ ꯃꯇꯨꯡꯗꯅꯤꯅ ꯃꯥꯅ ꯑꯣꯖꯥ ꯑꯣꯏ ꯂꯥꯛꯏꯗꯣ
ꯎꯝ ꯑꯗꯨ ꯍꯧꯖꯤꯛ ꯄꯨꯗꯤ ꯍꯧꯖꯤꯛꯇꯤ ꯏꯁ ꯃꯥꯒꯤ ꯀꯩꯅꯣꯗꯤ ꯌꯦꯡꯉꯨꯅꯦ ꯑꯝꯇꯕꯨ
ꯑꯩ ꯏꯟꯁꯇꯥꯒ꯭ꯔꯥꯝꯁꯦ ꯑꯃꯨꯛ ꯀꯛꯅꯤ ꯑꯃꯨꯛ ꯍꯥꯞꯅꯤ ꯑꯃꯨꯛ ꯀꯛꯅꯤ ꯇꯧꯔ ꯇꯧꯕꯒꯤꯅꯦ ꯏꯟꯁꯇꯥꯒ꯭ꯔꯥꯝꯖꯦ ꯏꯁꯀ꯭ꯔꯣꯜ ꯇꯧꯒ꯭ꯔꯗꯤꯅꯦ ꯂꯦꯞꯄ ꯈꯛꯂ ꯂꯦꯞꯅꯤ ꯍꯥꯏꯕ ꯈꯪꯗꯦ ꯍꯥꯏꯕ
ꯑꯩꯖꯨ ꯒꯩ ꯒꯛꯇꯤ
ꯑꯈꯣꯏꯅ ꯑꯃꯨꯛ ꯑꯦꯛꯖꯥꯝꯗꯣ ꯂꯩꯕꯩꯅꯦ ꯍꯥꯏꯕ ꯅꯪꯕꯣ ꯅꯪ ꯅꯪꯒꯤ ꯑꯃꯨꯛ ꯑꯦꯛꯖꯥꯝꯗꯣ ꯂꯩꯇꯕꯩꯅꯦ ꯑꯩꯅ ꯑꯃꯨꯛ ꯑꯦꯛꯖꯥꯝꯗꯣ ꯂꯩꯕꯒꯤ
ꯑꯩꯈꯣꯏꯗꯤ ꯑꯦ ꯑꯦꯛꯖꯥꯝ ꯂꯩꯔꯒꯅꯕꯨ ꯍꯦꯟꯅ ꯔꯤꯖꯦꯡ ꯅꯨꯡꯉꯥꯏꯅꯤ
ꯁꯦꯡꯕ ꯌꯥꯝ ꯅꯨꯡꯉꯥꯏ ꯍꯥꯏꯕ ꯅꯨꯡꯉꯥꯏ ꯅꯨꯡꯉꯥꯏꯕ ꯃꯌꯥꯝꯁꯦ ꯍꯧꯖꯤꯛꯤ ꯌꯥꯝ ꯀꯟꯅ ꯁꯤ ꯍꯥꯏꯕ ꯊꯣꯛꯂꯛꯈꯤꯔꯣꯏꯕ ꯁꯤꯅꯤꯃꯥꯁꯤ ꯊꯣꯛꯂꯛꯈꯤꯅꯤ ꯑꯦꯛꯖꯥꯝ ꯃꯌꯥꯝ ꯂꯩꯔꯗꯤ ꯑꯩꯅ ꯑꯃꯨꯛ ꯑꯦꯛꯖꯥꯝ ꯍꯥꯏꯁꯤꯗꯕꯨ ꯑꯗꯨꯝ ꯑꯗꯨꯝ ꯀꯩꯅꯣ ꯇꯧꯔꯦꯕ ꯆꯍꯤ ꯆꯨꯞꯄ ꯑꯗꯨꯝ ꯀ꯭ꯂꯥꯁ ꯑꯃꯃꯨꯛ ꯇꯧ ꯂꯩꯅꯤ ꯑꯃꯃꯨꯛ ꯇꯧ ꯂꯩꯕꯒꯤ ꯑꯧ ꯁꯕꯖꯦꯛꯇꯣ ꯕꯤꯀꯣꯝꯒꯤ ꯁꯕꯖꯦꯛ ꯇꯔꯨꯛ ꯑꯃ ꯑꯩꯒꯤ ꯑꯦꯛ ꯀꯩꯅꯣꯁꯤꯒꯤ ꯁꯞꯖꯦꯛ ꯇꯔꯨꯛ ꯑꯃ ꯁꯕꯖꯦꯛꯇꯣ ꯐꯅꯌꯥꯝ ꯌꯥꯝꯕꯩ ꯗꯨꯅꯦ ꯌꯥꯝ ꯆꯤꯟꯖꯥꯕꯗꯣ ꯆꯤꯟꯃꯟꯕꯒꯤꯅꯦ ꯁꯤꯃꯥ ꯌꯦꯡꯊꯣꯛꯑꯒ ꯃꯇꯝ ꯂꯦꯟ ꯂꯩꯕꯗꯨꯅꯦꯕꯅ ꯑꯩꯅ ꯇꯧꯔꯤꯁꯦ
ꯉꯝꯒꯅꯤꯌꯦ ꯅꯪꯗꯤ
ꯀꯩꯅꯣ ꯍꯥꯏꯖꯦ
ꯀꯩꯅꯣ ꯀꯣꯂꯦꯖꯁꯨ ꯀꯥꯕ ꯑꯗꯒꯤ ꯀꯩꯅꯣꯖꯨ ꯇꯧꯕ
ꯀꯣꯂꯦꯖꯁꯨ ꯀꯥꯗꯤ ꯑꯦꯛꯖꯥꯝ ꯊꯥꯕ ꯈꯛꯇꯪ ꯆꯠꯂꯦ
ꯑꯦꯇꯦꯟꯗꯦꯟꯁꯇꯤ ꯀꯩꯝ ꯇꯧꯗꯕ꯭ꯔꯣ
ꯑꯩꯈꯣꯏ ꯑꯩꯈꯣꯏ ꯀꯩꯅꯣ ꯇꯧꯕꯗꯣ ꯑꯥ ꯁꯤꯒꯤ ꯀꯩꯅꯣ ꯑꯦꯛꯁꯄꯤꯔꯦꯟꯅꯦ ꯍꯥꯏꯕꯒꯤ ꯀꯩꯁꯨ ꯌꯥꯝ ꯀꯩꯝ ꯍꯥꯏꯗꯦꯕ
ꯉꯥꯡꯕꯅꯤ ꯉꯥꯡꯉꯦ ꯑꯣꯖꯥ ꯃꯌꯥꯝꯅ ꯉꯥꯡꯉꯁꯨ ꯑꯗꯨꯒꯤ ꯑꯦꯛꯁꯀ꯭ꯌꯨꯁꯇ ꯅꯥꯝꯃ ꯑꯃ ꯇꯥꯔ ꯅꯥꯝꯃ ꯑꯃ ꯊꯥꯗꯣꯛꯑꯦ ꯍꯥꯏꯕ
ꯎꯝ
ꯂꯥꯏꯔꯤꯛꯁꯦ ꯇꯝꯃꯤꯔꯥ ꯇꯝꯗ꯭ꯔꯤꯔꯥ ꯈꯪꯗꯦ ꯍꯥꯏꯕ ꯑꯗꯨꯏ ꯋꯥꯗꯤ
ꯀꯥꯡꯒꯟ ꯈꯟꯗꯔꯁꯨ ꯌꯥꯅꯤ ꯀꯥꯡ ꯆꯤꯛꯄꯅꯦ ꯊꯣꯡꯂꯣꯟꯁꯤꯜꯂꯤꯖꯤꯗꯤ ꯑꯁꯤ ꯃꯈꯥꯗꯒꯤ ꯄꯥꯏꯁꯜꯂꯛꯀꯗ꯭ꯔꯣ ꯃꯩ ꯃꯨꯊꯠꯂꯗꯤ ꯈꯔꯥ ꯐꯅꯤꯅ ꯃꯩ ꯃꯨꯊꯠꯂꯗꯤ ꯐꯅꯤꯅ ꯈꯟꯕꯤꯌꯣꯅꯦ
ꯈꯪꯉꯦ ꯑꯩ ꯑꯦꯛꯖꯥꯝꯗ ꯀꯩꯅꯣ ꯇꯧꯔꯤꯅꯦ ꯍꯥꯏꯕ ꯑꯦꯛꯖꯥꯝꯃꯤꯅꯦꯁꯟꯒꯤ ꯐꯤꯁꯇꯣ ꯐꯥꯖꯅ ꯊꯤ ꯂꯣꯏꯔꯒ ꯐꯣꯔꯝ ꯐꯤꯂꯞ ꯇꯧꯗꯕꯤ ꯆꯠꯂꯤꯅꯦ ꯈꯣꯟꯊꯤ ꯐꯥꯖꯅ ꯆꯥꯖꯥꯠꯅꯤ ꯑꯩꯈꯣꯏ ꯃꯥꯅ ꯑꯃꯨꯛ ꯉꯥꯡꯉꯦ ꯅꯁꯥꯅ ꯈꯪꯗꯔ ꯑꯦꯛꯖꯥꯃꯤꯅꯦꯁꯟꯗꯣ ꯐꯤ ꯊꯤꯔꯀꯥꯟ ꯐꯤ ꯊꯤꯔꯣꯏꯔꯗꯤ ꯐꯣꯝ ꯐꯤꯂꯞ ꯇꯧꯅꯤꯗꯣ ꯀꯣꯂꯦꯖꯇꯤ ꯁꯨꯡꯀꯥ ꯀꯥꯗꯔꯥꯕꯅꯤꯅ ꯀꯥꯎꯔꯕ ꯍꯥꯏꯇꯔꯦ ꯀꯃꯥꯏ ꯀꯃꯥꯏ ꯇꯧꯋꯦ ꯍꯥꯏꯕꯥ ꯄ꯭ꯔꯣꯁꯦꯁ ꯑꯣ ꯁꯤꯒꯤꯅ ꯑꯃꯨꯛ ꯄ꯭ꯔꯣꯁꯦꯁ ꯑꯃ ꯑꯣꯏꯕꯅꯤꯅ ꯈꯪꯗ꯭ꯔꯦ ꯄꯨꯔꯥ ꯃꯤꯁ꯭ꯀ ꯑꯄ ꯇꯧꯕꯒꯤ
ꯃꯤ ꯀꯩꯅꯣ ꯑꯥ ꯁꯦꯃꯦꯁꯇꯔꯒꯤ ꯐꯤꯗꯤ ꯀꯌꯥ ꯑꯣꯏꯒꯦ
ꯑꯩꯈꯣꯏꯗꯤ ꯒꯣꯔꯃꯦꯟꯅꯦ ꯌꯥꯝ ꯊꯤꯟ ꯌꯥꯝꯗꯤꯌꯦ
ꯀꯌꯥ ꯑꯣꯏ
ꯆꯍꯤ ꯑꯃꯗ ꯂꯤꯁꯤꯡ ꯃꯉꯥ ꯈꯛꯇꯪꯅꯦ
ꯌꯦꯡꯉꯨꯖꯦ
ꯒꯣꯔꯃꯦꯟꯒꯤꯅꯦ ꯑꯁ ꯑꯗꯣ ꯒꯣꯔꯃꯦꯟꯒꯤ ꯇꯝꯕꯗꯅꯦ ꯈ꯭ꯋꯥꯏ ꯐꯠꯇꯕ ꯑꯃꯅꯅꯦ ꯃꯥꯔꯛ ꯌꯥꯝ ꯂꯤꯛꯑꯦ ꯍꯥꯏꯕ ꯈꯨꯂꯤꯛ ꯑꯃꯅꯦ ꯍꯥꯏꯕ ꯑꯩꯅ ꯍꯥꯏꯕꯗꯤ ꯑꯩꯈꯣꯏ ꯃꯌꯥꯝ ꯃꯥꯔꯛꯇꯨꯕꯨ ꯆꯥꯛꯀ ꯇꯣꯠꯂꯒ ꯆꯥꯒꯗ꯭ꯔꯥ ꯍꯥꯏꯕ ꯃꯣꯏꯕꯨ
ꯑꯁ
ꯑꯩꯈꯣꯏꯒꯤ ꯏꯟꯇꯔꯅꯦꯟ ꯃꯥꯔꯛꯇꯣ ꯇ꯭ꯋꯦꯟꯇꯤꯐꯥꯏꯞꯅꯦꯕ ꯑꯩꯅ ꯍꯥꯏꯕꯗꯤ ꯑꯦꯠꯂꯤꯁ ꯇ꯭ꯋꯦꯟꯇꯤꯕꯧꯗꯤ ꯄꯤꯌꯨꯗꯅ ꯐꯣꯔꯇꯤꯟ ꯐꯤꯞꯇꯤꯟ ꯁꯤꯛꯁꯇꯤꯟ ꯄꯤ ꯍꯥꯏꯕ ꯌꯥꯝ ꯇꯨꯀꯨꯠꯆꯕ ꯍꯥꯏꯇꯥꯔꯦꯅꯦ
ꯑꯗꯨꯕꯨꯗꯤ ꯑꯈꯣꯏ ꯁꯤ ꯄ꯭ꯔꯥꯏꯚꯦꯠ ꯀꯤꯁꯤꯗꯤ ꯀꯩꯅꯣ ꯇꯧꯋꯦ ꯑꯃ ꯏꯟꯇꯔꯅꯦꯠ ꯃꯥꯛ ꯍꯥꯞꯄꯒꯤꯗꯣ ꯃꯥꯛ ꯑꯈꯣꯏꯖꯦ ꯃꯥꯛ ꯇꯔꯥ ꯐꯪꯉꯦ ꯈꯜꯂꯣ ꯃꯥꯛ ꯃꯉꯥ ꯑꯃꯨꯛ ꯀꯛꯊꯔꯒ ꯃꯉꯥꯗꯨ ꯈꯛꯇꯪ ꯄꯤꯌꯦ
ꯑꯩ ꯈꯣꯏꯗꯧ ꯌꯥꯝ ꯆꯥꯛꯑꯦ ꯑꯩꯅ ꯍꯥꯏꯕꯗꯤ ꯃꯣꯏ ꯑꯗꯨ ꯆꯥꯛ ꯇꯣꯠꯂꯒ ꯆ ꯑ ꯀꯅꯣ ꯄꯨꯛ ꯊꯟꯒꯗ꯭ꯔ ꯍꯥꯏꯕ
ꯑ ꯀꯩꯒꯤꯅꯣ ꯑꯩ ꯈꯜꯂꯦ ꯀꯩꯒꯤꯅꯣ ꯃꯣꯏꯖꯦ ꯑꯩꯅ ꯐꯪꯒꯤꯕ ꯃꯥꯛꯇꯨꯒ ꯃꯣꯏ ꯄꯤꯔꯛꯏꯖꯤꯒ ꯈꯦꯠꯅꯕ ꯑꯗꯨ ꯐꯣꯔ ꯐꯪꯉꯦ ꯐꯣꯔ ꯐꯪꯉꯗꯤ ꯇꯨ ꯈꯠꯇꯅꯦ ꯄꯤꯔꯛꯇꯨꯏꯖꯦ ꯀꯩ ꯀꯥꯟꯅꯔꯤꯒꯦꯕ
ꯑꯁ ꯈꯪꯗꯦ ꯀꯝꯄ꯭ꯌꯨꯇꯔꯒꯤꯗ ꯑꯩ ꯃꯃꯥꯡꯗ ꯑꯁ ꯀꯩꯅꯣ ꯇꯧꯗꯕꯅ ꯂꯦꯞꯇꯣꯞꯁꯨ ꯂꯩꯇꯕꯅꯤꯅ ꯑꯩꯗꯤ ꯑꯗꯒꯤ ꯀꯣꯂꯦꯖꯅ ꯌꯥꯝ ꯂꯥꯏꯊꯣꯛꯄ ꯂꯥꯏꯊꯣꯛꯄꯒꯤ ꯆꯠꯂꯦ ꯑꯗꯨꯒ ꯆꯥꯝꯃꯩ ꯃꯅꯨꯡꯗꯅꯦ ꯄ꯭ꯔꯣꯖꯦꯛ ꯃꯥꯛꯀꯤ ꯃꯥꯛ ꯀꯨꯟ ꯑꯃꯒ ꯑꯗꯨꯒ ꯑꯇꯣꯞꯄꯅ ꯕꯩꯕꯥꯒꯤ ꯃꯥꯛ ꯀꯨꯟ ꯑꯝꯒ ꯑꯔꯦꯝꯕꯅ ꯀꯅꯣ ꯑ ꯈꯔ ꯈꯔ ꯀꯟ ꯇꯧꯕꯅꯤꯅꯦ ꯄ꯭ꯔꯦꯛꯇꯤꯀꯦꯜꯒ ꯀꯅꯣꯒ ꯔꯤꯇꯔꯟꯒ ꯑꯗꯨꯃꯥꯏꯅ ꯃꯤꯛꯁ ꯇꯧꯔꯒ ꯄꯤꯕꯅꯦꯕ ꯃꯥꯔꯛꯇꯨꯒ ꯀꯣꯂꯦꯖ ꯁꯥꯏꯠꯇꯩ ꯄꯤꯔꯛꯄꯗꯣ ꯇꯪꯈꯥꯏ ꯐꯥꯗꯦ ꯍꯥꯏꯕ ꯃꯣꯏ ꯄꯤꯔꯛꯏꯗꯣ ꯄꯥꯁ ꯇꯧꯅꯕꯩ ꯃꯑꯣꯡꯗꯤ ꯄꯤꯔꯛꯑꯒ ꯃꯥꯛ ꯌꯥꯝ ꯅꯦꯝꯕꯗꯣ ꯑꯗꯨꯅ ꯁꯤꯖꯦ ꯄꯤꯔꯒꯖꯨ ꯀꯩꯁꯨ ꯋꯥꯡꯕ ꯌꯧꯗꯦ ꯍꯥꯏꯕ ꯑꯩ ꯑꯗꯨꯝ ꯋꯥꯃꯟꯗꯗꯅꯦ ꯑꯁ ꯄꯁꯄꯨ ꯇꯧꯔꯗꯤ ꯌꯥꯔꯗꯤꯅ ꯈꯟꯗꯣꯔꯛꯄꯗꯣ ꯂꯥꯁꯇ
ꯍꯣꯏ ꯗꯨ ꯄꯥꯁꯇꯤ ꯂꯣꯏ ꯇꯧꯋꯤ ꯅꯠꯇ꯭ꯔꯣ ꯅꯪꯗꯤ
ꯍꯣꯏ ꯄꯥꯁꯄꯨꯗꯤ ꯇꯧꯋꯦꯕ ꯀꯣꯂꯦꯖꯀꯤꯗꯤ ꯍꯌꯦꯡ ꯑꯦꯡꯖꯥꯝꯅꯦ ꯍꯥꯏꯔꯀꯟꯗ ꯈꯇꯪ ꯄꯥꯏ ꯍꯥꯏꯕ ꯀꯅꯣ ꯇꯧꯕꯒꯤ ꯑꯩ ꯃꯇꯝꯗꯣ ꯂꯩꯇꯕꯒꯤ ꯁꯤꯒꯤ ꯇꯧ ꯂꯩꯕꯒꯤ
ꯗꯣ ꯀ꯭ꯋꯥꯂꯦꯁꯇꯤ ꯃꯇꯝꯁꯨ ꯄꯤꯕꯤꯗ ꯃꯥꯜꯂꯦ ꯑꯈꯣꯏꯖꯤ ꯑꯣꯞ ꯁꯨꯄꯤ ꯄꯤꯗꯦ ꯅꯣꯏꯗꯤ ꯄꯤꯕ꯭ꯔꯥ
ꯀꯩꯕꯨꯅꯣ ꯍꯥꯏꯖꯦ ꯑꯦꯛꯖꯥꯝ ꯃꯅꯨꯡꯗꯔꯣ ꯄꯤ ꯑꯗꯨꯕꯨꯗꯤ ꯑꯈꯣꯏꯗꯤ ꯀꯣꯛ ꯑꯦꯞ ꯑ ꯀꯩꯅꯣ ꯌꯥꯝ ꯒꯦꯞ ꯌꯥꯝ ꯄꯤ ꯑꯗꯨꯝ ꯅꯨꯃꯤꯠ ꯅꯤꯅꯤ ꯍꯨꯝꯅꯤꯒ ꯑꯗꯨꯝ ꯄꯤꯌꯦꯕ ꯑꯗꯨꯝ ꯃꯔꯤꯅꯤ ꯄꯥꯏ ꯑ ꯃꯔꯤꯅꯤꯒ ꯄꯤꯕ ꯌꯥꯔꯕ
ꯑꯈꯣꯏꯗꯤ ꯅꯨꯡꯁꯤꯠꯂꯔꯣꯏꯗꯕꯤ ꯁꯇꯔꯗꯦ ꯁꯟꯗꯦ ꯈꯛꯇꯪ ꯄꯤꯒꯅꯤ ꯁꯇꯔꯗꯦ ꯁꯇꯔ ꯁꯇꯔꯗꯦ ꯁꯟꯗꯦꯁꯤꯗꯤ ꯃꯁꯥꯒꯤ ꯁꯨꯇꯤꯅꯦꯕ ꯑꯗꯨ ꯅꯠꯇꯅ ꯀꯔꯤꯝ ꯄꯤꯗꯦ
ꯅꯣꯏꯒꯤꯅꯅꯦ ꯑꯃꯁꯨ ꯀꯅꯣ ꯇꯧꯕꯩ ꯇꯦꯛꯅꯤꯀꯦꯜ ꯁꯕꯖꯦꯛ ꯍꯥꯏꯐꯦꯠ ꯑꯣꯏꯕꯗꯣ ꯑꯗꯨꯒꯤꯅꯦꯕ ꯑꯈꯣꯏꯅꯃꯨꯛ ꯄꯨꯔꯥ ꯖꯦꯅꯦꯔꯦꯜ ꯑꯣꯏꯒ꯭ꯔꯦꯗꯅ ꯕꯤ ꯀꯣꯝꯖꯦ
ꯑꯗꯨꯅ ꯈꯔ ꯂꯥꯏꯊꯣꯛꯄꯗ ꯍꯥꯏꯇꯥꯔꯦ ꯑꯗ ꯌꯥꯝꯅ ꯏꯇ꯭ꯔꯤꯛ ꯑꯣꯏꯕꯗꯣ ꯑꯣꯏꯗꯦꯕ ꯃꯥꯛ ꯄꯤꯕꯗꯅꯤ ꯃꯣꯏꯅ ꯆꯤꯞ ꯄꯤꯕ ꯑꯣꯏꯔꯤꯖꯦ ꯈꯪꯗꯦ ꯈꯣꯏꯗꯧꯗꯤ ꯌꯥꯝ ꯊꯤ ꯁꯥꯎꯅꯤꯡꯉꯦ
ꯑꯩꯅ ꯀꯩꯅꯣ ꯏꯃꯤꯀ꯭ꯔꯥꯠ ꯇ ꯁꯨꯝ ꯏ ꯄꯦꯁꯤꯟꯅ ꯏꯕ ꯍꯥꯏꯇꯥꯔꯦ
ꯎꯝ
ꯑꯗꯨꯗꯨꯒ ꯑꯣꯖꯥꯅꯦꯝꯕꯤ ꯑꯇꯣꯞꯄ ꯑꯇꯣꯞꯄ ꯗꯤꯄꯥꯔꯠꯃꯦꯟꯒꯤ ꯏꯪꯂꯤꯁ ꯗꯤꯄꯥꯔꯠꯃꯦꯟꯒꯤ ꯑꯣꯖꯥꯖꯦ ꯈꯔꯗꯤ ꯖꯥꯠ ꯁꯥꯥꯊꯤꯌꯦꯕꯀꯣ ꯏꯤꯡꯂꯤꯁ ꯗꯤꯄꯥꯔꯠꯃꯦꯟꯒꯤ ꯑꯣꯖꯥ ꯑꯃ ꯆꯪꯉꯛꯑꯒ ꯁꯨꯝ ꯑꯥ ꯀꯣꯏꯁꯟ ꯄꯦꯄꯔꯗ ꯁꯤ ꯏꯁꯟꯒꯅꯨꯀꯣꯅ ꯍꯥꯏꯔꯝꯕ ꯍꯥꯏꯇꯥꯔꯦ ꯑꯗꯨ ꯀꯣꯏꯁꯟ ꯄꯦꯄꯔꯗ ꯑꯦꯃꯤ ꯀꯥꯔꯠꯀꯤ ꯃꯅꯤꯡ ꯑꯦꯃꯤ ꯀꯥꯔꯠꯀꯤ ꯃꯅꯤꯡꯖꯦ ꯑꯣꯟꯊꯣꯔꯛꯄ ꯃꯥꯅ ꯑꯗ ꯑꯥ ꯄꯦꯁꯤꯟꯅ ꯏꯕꯖꯦ ꯎꯔꯕ
ꯑꯗꯨꯗꯨꯒꯤꯉꯣ ꯀꯣꯏꯁꯟ ꯑꯟꯁꯔ ꯄꯦꯄꯔ ꯑꯅꯧꯕꯃ ꯁꯤꯟꯂ ꯏꯍꯜꯂꯤꯅꯤꯅꯦ ꯎꯝ
ꯑꯩꯈꯣꯏꯗꯤ ꯀꯩꯅꯣꯝ ꯇꯧꯋꯦ ꯁꯦꯟꯇꯔ ꯇꯥꯏꯕ ꯑꯩ ꯃꯅꯤꯄꯨꯔꯗ ꯁꯦꯟꯇꯔ ꯇꯥꯕꯗꯣ ꯑꯩꯈꯣꯏꯦ ꯑꯗꯨꯝ ꯍꯧꯒꯠꯂꯛꯄꯗꯤ ꯑꯗꯨꯝ ꯇꯥꯏꯌꯦꯕ
ꯎꯝ
ꯇꯥꯕꯗꯣ ꯑꯁ ꯔꯦꯠ ꯃꯥꯡꯂꯒꯅ ꯈꯣꯡ ꯆꯥꯅꯤ ꯑꯗꯨꯝ ꯑꯗꯣ ꯃꯣꯏꯁꯨꯅꯦ ꯁꯦꯟꯇꯔꯣ ꯇꯥꯔꯗꯤ ꯑꯩꯈꯣꯏꯗꯤ ꯅꯨꯄꯤ ꯅꯨꯄꯤꯒꯤꯗꯤ ꯅꯨꯄꯤ ꯀꯣꯂꯦꯖꯇ ꯉꯥꯛꯇ ꯇꯥꯏꯌꯦꯕ ꯑꯩꯈꯣꯏꯅ ꯑꯗꯨꯒ ꯅꯨꯄꯤ ꯀꯣꯂꯦꯖꯇ ꯇꯥꯕ ꯍꯥꯏꯁꯤꯦꯕꯨ ꯅꯨꯄꯤꯗ ꯈꯔꯁꯨ ꯁꯦꯔꯤꯗ ꯑꯗꯨꯅ ꯌꯥꯝ ꯆꯦ ꯆꯦꯛꯁꯤꯜꯂꯤꯉꯩ ꯑꯗꯨꯗꯣ ꯃꯣꯏꯁꯨ ꯐꯣꯠ ꯄꯥꯅꯤ ꯍꯥꯏꯕ ꯐꯣꯟꯅ ꯄ ꯄꯨꯣꯔꯛꯑꯅꯤ ꯑꯗꯨꯝ ꯐꯥꯔꯦꯗꯣ ꯐꯥꯔꯝꯃꯦ ꯔꯦꯠ ꯃꯥꯅ ꯈꯣꯠꯂꯝꯃꯦ ꯑꯗꯨꯒ ꯀꯞ ꯈꯣꯠꯅꯗꯤ ꯍꯥꯏꯕ ꯑꯩꯅ ꯍꯥꯏꯕꯗꯤ ꯐꯥꯗꯦ ꯈꯪꯗꯗꯤ ꯀꯩꯗꯧꯕꯩ ꯄꯨꯔꯛꯏꯅꯣ ꯁꯤꯅꯤ
ꯎꯝ ꯎꯝ ꯑꯗꯨꯗ ꯑꯩ ꯇꯣꯛꯆꯈ꯭ꯔꯦ ꯑꯗꯨꯗꯒꯤ ꯑꯕꯣꯛ ꯏꯁꯤꯟꯖꯈꯤꯗ꯭ꯔꯦ ꯑꯃꯨꯛꯇ ꯏꯁꯤꯟꯖꯈꯤꯗ꯭ꯔꯦ
ꯑꯁ ꯑꯗꯨ ꯍꯥꯏꯔꯒ ꯑꯩ ꯑꯦꯃꯤꯀꯥꯗꯨꯣ ꯃꯥꯡ ꯃꯥꯡꯈ꯭ꯔ ꯑꯩ ꯑꯦꯝꯃꯤꯀꯥꯗ ꯀꯩꯅꯣꯗ ꯃꯥꯔꯁꯦꯔꯝꯗꯥꯏꯦ ꯕꯔꯀꯥꯟꯗꯅꯦꯅꯃꯤꯥꯡꯈꯥꯏ ꯊꯉꯝꯅꯤ ꯈꯪꯗꯦ ꯍꯥꯏꯕ
ꯅꯪ ꯆꯍꯤ ꯅꯪ ꯆꯍꯤ ꯑꯨꯝꯒꯗ꯭ꯔꯥ
ꯑꯩ ꯆꯍꯤ ꯃꯔꯤꯅꯦ ꯍꯥꯏꯕꯗꯨꯒꯤꯅꯦ ꯕꯤꯗꯦꯠ ꯅꯍꯎꯗꯤ ꯆꯍꯤ ꯑꯍꯨꯝ ꯈꯛꯇꯪ ꯇꯝꯃꯜꯁꯨ ꯐꯒꯗꯕꯅꯦ ꯑꯩꯗꯤ ꯕꯤ ꯆꯔꯦ ꯀꯔꯤꯅꯣꯗꯤ ꯑꯩꯗꯣ ꯀꯩꯅꯣ ꯇꯧꯕꯅꯦ ꯆꯁꯦ ꯑꯣꯏꯗ꯭ꯔꯗꯤ ꯀꯩꯅꯣꯗꯣ ꯕꯤ ꯀꯣꯝꯒꯤ ꯗꯤꯒ꯭ꯔꯤꯗꯨꯅ ꯑꯩꯗꯣ ꯑꯦꯝ ꯕꯤ ꯑꯦ ꯇꯧꯁꯜꯒꯦ ꯇꯧꯕꯅꯦꯕ ꯑꯗꯣ ꯍꯧꯖꯤꯛꯁꯦ ꯑꯦꯝ ꯕꯤ ꯑꯦꯗꯣ ꯑꯩꯅ ꯈꯜꯂꯨꯕꯅ ꯆꯍꯤ ꯃꯔꯤꯒꯤ ꯀꯩꯅꯣꯒꯤ ꯀꯣꯝ ꯇꯧ ꯇꯥꯏ ꯆꯍꯤ ꯑꯃꯈꯛ ꯈꯜꯂꯨꯕ ꯀꯩꯅꯣꯗꯣ ꯀꯦꯟꯗꯤ ꯑꯗꯣ ꯑꯗꯨꯒꯣ ꯍꯧꯖꯤꯛꯁꯦ ꯑꯩꯅ ꯍꯧꯖꯤꯛꯇ ꯒ꯭ꯌꯥꯟ ꯂꯥꯛꯑꯦꯕ ꯃꯣꯏꯗꯤ ꯀꯩꯅꯣ ꯏꯟꯗꯤꯌꯥꯗ ꯆꯍꯤ ꯑꯃꯒꯤ ꯑꯦꯝ ꯕꯤ ꯑꯦ ꯂꯩꯇꯦ ꯆꯍꯤ ꯑꯅꯤ ꯑꯗꯨꯝ ꯇꯝꯗ꯭ꯔꯦꯅ ꯑꯗꯨꯅ ꯑꯩꯅ ꯆꯍꯤ ꯃꯔꯤꯒꯤ ꯇꯃꯁꯨ ꯑꯦꯝ ꯑꯦ ꯇꯧꯈꯜꯂꯦ ꯆꯍꯤ ꯑꯅꯤ ꯇꯝꯃꯒ ꯂꯂꯞꯅ ꯆꯍꯤ ꯇꯔꯨꯛ ꯁꯨꯅꯦꯕ ꯇꯔꯨꯅꯦꯩꯅ ꯇꯝꯗꯣꯏꯁꯦ ꯑꯗꯨ ꯈꯪ ꯗ ꯑꯩ ꯗꯤꯌꯥ ꯌꯥꯎꯗꯔꯤꯖꯥꯔ ꯑꯩ ꯍꯧꯛ ꯃꯌꯥꯏꯗ ꯇꯣꯛꯁꯤꯒꯦ ꯀꯃꯥꯏꯅ ꯇꯧꯔ ꯇꯣꯛꯁꯤꯒꯦꯅ ꯈꯜꯂꯤꯕꯣ
ꯌꯥꯗꯕ꯭ꯔꯣ ꯅ‌ꯣꯏꯗꯦ ꯍꯥꯏꯅꯕꯗ
ꯈꯪꯗꯌꯦ ꯑꯩ ꯌꯥꯔꯗꯤꯩ ꯄꯣꯗꯕꯅꯦ ꯑꯩ ꯌꯥꯝ ꯋꯥꯏ ꯍꯥꯏꯕ ꯑꯩ ꯀꯣꯂꯦꯖ ꯂꯥꯏꯞ ꯑꯣꯏꯅ ꯇꯁꯦꯡꯅ ꯆꯍꯤꯠ ꯑꯅꯤꯗꯣ ꯐꯖ ꯋꯥꯔꯁꯨ ꯋꯥꯅꯅꯦ ꯑꯩ ꯀꯣꯂꯦꯖꯇ ꯑꯩꯕꯣꯏꯅ ꯌꯥꯎꯖꯅꯤꯡꯉꯦ ꯍꯥꯏꯕ ꯍꯥꯏꯖꯕ ꯋꯥꯠꯅꯦ ꯂꯥꯏ ꯅꯨꯡꯉꯥꯗꯣꯏ ꯅꯨꯃꯤꯠ ꯇꯥꯕ ꯂꯥꯏꯕꯒꯤ ꯐꯪꯕ ꯅꯨꯡꯉꯥꯏꯇꯕꯅꯤꯀꯣ
ꯑꯩꯗꯤꯗꯤ ꯎꯝ ꯍꯣꯏꯒꯗꯤ ꯍꯣꯏꯒꯗꯤ ꯈꯔ ꯌꯦꯠꯅꯕꯔꯦ ꯅꯪꯒꯤ ꯅꯨ ꯄꯨꯔꯥ ꯀꯤꯅꯧꯔꯦ ꯂꯥꯏꯔꯤꯛ ꯈꯥꯎꯛꯇ ꯑꯣꯏꯔꯅꯤ
ꯑꯗꯨ ꯂꯥꯏꯔꯤꯛ ꯅꯥꯇꯣꯏꯝꯅ ꯋꯥꯏꯑꯦꯕ ꯑꯗꯨꯅ ꯈꯤꯇꯪ ꯏꯟꯖꯣꯏꯃꯦꯟꯁꯨ ꯈꯤꯇꯪ ꯄꯥꯝꯕꯗꯨ ꯑꯧ ꯃꯤꯒꯤ ꯏꯟꯇꯔꯦꯛꯁꯟ ꯂꯩꯇꯕꯗꯤ ꯅꯨꯡꯉꯥꯏꯇꯥꯏꯑꯕ
ꯅꯣꯏꯗꯤ ꯏꯟꯒꯨꯝꯕ ꯄꯉꯥ ꯁꯤꯟꯕꯤꯗꯧ
ꯀꯔꯤꯕ
ꯍꯥꯏꯗꯤ ꯐꯪꯁꯟ ꯄ꯭ꯔꯣꯒꯥ꯭ꯔꯝꯒꯨꯝꯕ ꯏꯚꯦꯟꯁꯀꯨꯝꯕ ꯑꯝꯇꯁꯤꯡꯗꯤ ꯇꯧꯅꯕ
ꯁꯤꯜꯂꯦꯕ ꯑꯇꯥꯔꯁꯨ ꯑꯩꯒꯤ ꯑꯩꯒꯤ ꯀꯩꯅꯣ ꯇꯧꯗꯕ ꯃꯇꯝ ꯅꯣꯡꯃ ꯃꯇꯝ ꯃꯥꯡꯥꯟꯕꯗ ꯌꯥꯝ ꯄꯥꯝꯃꯨꯖꯕꯗꯣ ꯑꯩꯗꯣ ꯑꯇꯣꯞꯄ ꯀꯣꯔꯁꯇ ꯇꯧꯕꯒꯤ ꯑꯗꯨꯒ ꯑꯩꯅ ꯑꯩꯅ ꯇꯝꯃꯤꯕ ꯀꯣꯔꯁꯁꯤꯗꯤꯣꯂꯦꯖ ꯁꯨꯃꯥꯏ ꯇꯧꯕ ꯅꯦ ꯑꯦꯛꯥꯝꯥꯁ ꯇꯧꯔ ꯇꯧꯔꯒ ꯌꯨ ꯄꯤ ꯑꯦꯁ ꯁꯤ ꯇꯥꯏꯞꯇꯅꯦꯕ ꯄꯁ ꯄꯥꯁ ꯇꯧ ꯃꯇꯨꯡ ꯏꯟꯔꯚꯤꯌꯨ ꯏꯟꯇꯚꯤꯌꯨꯃꯥꯏ ꯇꯧꯕꯗ ꯑꯗꯨꯗꯈꯣꯏꯅ ꯑꯃꯨꯛ ꯀꯩꯅꯣ ꯇꯧꯕꯩ ꯋꯥꯇꯅꯦ ꯐꯔ ꯂꯦꯚꯦꯜ ꯁꯦꯀꯦꯟ ꯂꯦꯚꯦꯜꯅ ꯆꯍꯤ ꯆꯥꯝꯈꯩ ꯇꯧꯕꯩ ꯋꯥꯇꯅꯦꯕ ꯑꯩ ꯐꯥꯔꯁ ꯂꯦꯚꯦꯜ ꯐꯥꯎꯔꯦ ꯁꯦꯀꯦꯟ ꯂꯦꯜ ꯃꯊꯪ ꯆꯍꯤ ꯇ ꯑꯣꯏꯔꯅꯦ ꯑꯗꯨ ꯃꯇꯨꯡꯗ ꯑꯃꯨꯛ ꯑꯥꯔꯇꯤꯀꯜꯁꯤꯞꯅ ꯏꯟꯇꯔꯟꯁꯤꯞ ꯍꯥꯏꯇꯥꯔꯦꯅꯦ ꯆꯍꯤ ꯑꯅꯤ ꯇꯧꯔꯅꯦ ꯑꯗꯨ ꯂꯣꯏꯔꯀꯥꯟꯗ ꯐꯥꯏꯅꯦꯜ ꯑꯃꯨꯛ ꯐꯥꯔ ꯃꯇꯨꯡꯗꯅꯦꯕ ꯃꯤꯡꯗ ꯁꯤ ꯑꯦꯝ ꯇꯞꯄ꯭ꯀ꯭ꯇ꯭ꯔꯤ ꯗ ꯑꯗꯣ ꯀꯣꯂꯦꯁ ꯑꯣꯏꯅ ꯀꯥꯕꯗꯤ ꯂꯩꯇꯦꯕ ꯑꯗꯨꯅ ꯑꯗꯨꯝ ꯅꯨꯡꯉꯥꯟꯕꯗꯩꯩ ꯅꯨꯃꯤꯠ ꯇꯥꯕꯧꯕ ꯂꯥꯏꯔꯤꯛ ꯄꯥꯕ ꯑꯩꯁꯦ ꯋꯥꯏꯗꯅ ꯂꯥꯏꯔꯤꯛ ꯄꯥꯕ ꯅꯨꯡꯉꯥꯏꯕ ꯄꯣꯠ ꯅꯠꯇꯝꯅꯤꯅ
ꯍꯥꯥ
ꯍꯨꯝ ꯕꯧ ꯄꯥꯔꯨꯏꯅꯦ
ꯌꯥꯝ ꯋꯥꯗꯣꯔꯦ ꯂꯥꯏꯔꯤꯛ ꯃꯌꯥꯝꯗꯣ ꯎꯕꯗ ꯀꯩ ꯅꯨꯡꯗ ꯈꯜꯂꯨꯕꯅꯣ ꯈꯜꯂꯛꯑꯦ ꯇꯁꯦꯡ ꯅ ꯀꯣꯖꯦꯇ ꯃ ꯀꯔꯝꯃꯗꯤ꯫ ꯑꯗꯣ ꯍꯧꯖꯤꯛꯁꯤ ꯍꯥ
ꯃꯣꯏꯗꯨꯝ ꯐꯖꯟ ꯇꯥꯛꯄꯤꯕ꯭ꯔꯣ
ꯀꯥꯏꯗꯅꫭ ꯍꯥꯏꯁꯖꯦ
ꯅꯣꯏꯒꯤ ꯀꯣꯂꯦꯁꯇꯨꯗ
ꯑꯩ ꯀꯣꯂꯦꯖ ꯁꯨꯀꯥ ꯀꯥꯗꯦ ꯍꯥꯏꯃꯇꯗ ꯑꯩ ꯇꯥꯛꯏꯔꯥ ꯇꯥꯛꯇꯔ꯭ꯤꯔ ꯈꯪꯗꯦ ꯍꯥꯏꯕ
ꯑꯗꯨꯏ ꯅꯣꯡ ꯐꯥꯗꯣꯛꯀ ꯑꯃꯨꯝꯐꯛ ꯀꯥꯗ꯭ꯔꯤꯕꯣ ꯍꯥꯏꯖꯦ
ꯀꯥꯕꯨꯗꯤ ꯀꯥꯌꯦ ꯇꯥꯛꯄꯗꯤ ꯈꯪꯗꯦꯗꯥ ꯑꯩ ꯈꯔ ꯀꯥꯔꯝꯃꯦ ꯊꯥ ꯑꯃꯨꯛ ꯀꯥꯔꯝꯃꯦ ꯂꯦꯞꯇꯕꯤ ꯑꯗꯨꯗꯩ ꯑꯗꯨꯝ ꯇꯣꯛꯈ꯭ꯔꯦ ꯑꯩ ꯑꯩ ꯀꯩꯅꯣꯒꯤ ꯇꯥ ꯁꯤ ꯑꯦꯒꯤ ꯑꯣꯏꯅ ꯀꯣꯆꯤꯡ ꯑꯣꯏꯅ ꯌꯥꯎ ꯂꯩꯔꯦꯕ
ꯍꯥ
ꯑꯩ ꯀꯣꯆꯤꯡ ꯑꯣꯏꯅ ꯌꯥꯎ ꯆꯠꯄꯩ ꯑꯣꯏꯔ ꯑꯩꯅ ꯑꯃꯨꯛ ꯑꯣꯟꯂꯥꯏꯟ ꯂꯧꯕꯅꯦꯕ
ꯎꯝ
ꯑ ꯑꯣꯟꯂꯥꯏꯟ ꯑꯗꯨꯝ ꯌꯥꯎꯔ ꯆꯠꯀꯗ꯭ꯔꯥ ꯌꯥꯎꯕꯅꯦꯕ ꯎꯝ ꯌꯥꯎꯕ ꯑꯩꯅ ꯀꯩꯅꯣ ꯇꯧꯗꯦ ꯑꯩ ꯀꯣꯂꯦꯖꯀꯤ ꯑꯩ ꯍꯥꯏꯖꯦ ꯀꯣꯂꯦꯖꯀꯤ ꯏꯟꯇ꯭ꯔꯦꯛꯁꯟ ꯁꯨꯡꯐꯪ ꯐꯪꯗꯦ ꯍꯥꯏꯕ ꯑꯩ ꯀꯣꯂꯦꯖꯇ ꯏꯃꯥꯟꯅꯕꯤ ꯑ ꯑꯅꯤ ꯈꯇꯪꯅꯦ ꯑꯩꯅ ꯌꯥꯝ ꯂꯨꯅ ꯇꯤꯟꯅꯩꯖꯦ ꯑꯗꯨꯗ ꯑꯅꯤꯗꯨꯗ ꯑꯃꯗꯤꯃꯨꯛ ꯗꯥꯏꯔꯦꯛ ꯇꯝꯕꯩ ꯆꯠꯈ꯭ꯔꯦꯕ ꯑꯃꯈꯛꯇꯪꯅꯦꯕ ꯇꯝꯃꯛꯏꯁꯦ ꯁꯨꯞꯅꯇꯒꯤ ꯑꯗꯨꯒ ꯇꯔꯛ ꯇꯔꯛ ꯑꯃꯨ ꯃꯨꯛ ꯄꯥꯎ ꯐꯥꯎꯅꯔꯒ ꯀꯣꯂꯦꯖꯇ ꯀꯔꯤ ꯊꯣꯛꯏ ꯈꯣꯠꯂꯤ ꯈꯡ ꯃꯈꯥ ꯇꯥꯕꯗꯤ ꯀꯩꯝ ꯈꯪꯗꯦ ꯑꯩ
ꯑꯗꯨ ꯃꯤ ꯃꯤꯖꯨ ꯄꯥꯛ ꯂꯥꯛꯅꯔꯝꯃꯔꯣꯏ
ꯑꯌꯥꯝꯕ ꯑꯩꯈꯣꯏ ꯀꯩꯅꯣ ꯕꯤ ꯀꯣꯝ ꯇꯧꯕ ꯀꯥꯡꯕꯨꯁꯦ ꯕꯤꯀꯣꯝꯁꯦ ꯌꯥꯝ ꯀꯟꯅ ꯚꯦꯂꯨ ꯂꯩꯇꯦꯗꯅ ꯑꯗꯨꯅꯅꯦ ꯗꯤꯀ꯭ꯋꯤꯇꯔꯅꯁꯨ ꯀꯩꯁꯨ ꯊꯕꯛ ꯇꯧꯕꯗ ꯕꯤꯄꯣꯝ ꯈꯇꯪꯅꯗꯤ ꯀꯥꯟꯅꯗꯕꯅꯤꯅ ꯑꯌꯥꯝꯕ ꯁꯤꯌꯦ ꯅꯠꯇ꯭ꯔ ꯁꯦꯝꯑꯦꯝꯑꯦ ꯅꯠꯇ꯭ꯔꯒ ꯅꯥꯀꯟꯗ ꯗꯤꯄ꯭ꯂꯣꯃꯥꯒꯨꯝꯕ ꯑꯗꯨꯃꯥꯏꯅ ꯑꯗꯨꯝ ꯇꯧꯅꯩꯌꯦꯕ ꯑꯗꯨꯅ ꯑꯣꯖꯥꯁꯨ ꯎꯁ ꯂꯥꯡꯃꯟꯗꯕꯗꯨ ꯎꯗ ꯉꯥꯡꯕ ꯇꯜꯂꯕꯖꯥꯠꯅꯤ ꯑꯁ ꯍꯧꯒꯠꯂꯛꯄ꯭ꯔꯒꯗꯤ ꯏꯁ ꯄꯦꯔꯦꯟꯁ ꯃꯤꯇꯤꯡ ꯑꯗꯨꯗꯥ ꯀꯥꯏ ꯁ꯭ꯇ꯭ꯔꯤꯛ ꯑꯣꯏꯕ ꯊꯤ ꯁꯥꯕꯅꯦ ꯎꯄꯥꯏ ꯂꯩꯇꯦ ꯃꯣꯏꯁꯨ ꯑꯗꯨꯝ
ꯍꯥꯏ ꯑꯈꯣꯏꯒꯤꯁꯨ ꯇꯧꯋꯦ ꯎꯄꯥꯏ ꯂꯩꯃꯟꯗꯗꯤ ꯑꯈꯣꯏꯁꯨ ꯇꯣꯛꯑꯦ
ꯍ ꯍ ꯍ ꯑꯗꯨꯅ‌ꯦ ꯍꯥꯏꯕ ꯇꯧꯏꯁ‌‌ꯦ ꯑꯈꯣꯏ ꯆ‌ꯦꯒꯤ ꯀꯔꯤꯕꯥ
ꯗꯤ ꯑꯗꯨꯝ ꯄꯩꯁꯥꯗꯤ ꯑꯗꯨꯝ ꯊꯤꯗꯕ ꯌꯥꯗꯦꯗꯅ ꯑꯩꯈꯣꯏꯁꯤꯅ ꯃꯨꯛ
ꯎꯝ ꯅꯣꯏ ꯄꯩꯁꯥ ꯑꯗꯨꯛꯌꯥꯝ ꯇꯤꯡꯉꯤꯗꯣ ꯀꯥꯟ ꯇꯧ ꯌꯥꯏꯗꯥ ꯑꯈꯣꯏꯗꯤ ꯄꯩꯁꯥꯗꯣ ꯗꯤꯒ꯭ꯔꯤ ꯈꯛꯇꯪꯒꯤꯅꯦ ꯀꯦꯝ ꯀꯥꯏꯗꯦꯕ ꯂꯤꯁꯤꯡ ꯃꯉꯥ ꯈꯛꯇꯪꯗꯣ ꯃꯉꯥꯏꯕꯤꯠ ꯆꯍꯤ ꯑꯃꯗ ꯂꯤꯁꯤꯡ ꯃꯉꯥꯅꯤ ꯑꯗꯨꯝ ꯌꯥꯏꯗꯅ ꯑꯗꯨ ꯄꯨꯂꯞ ꯇꯝ ꯂꯣꯏꯕꯗ ꯂꯤꯁꯤꯡ ꯑꯗꯨꯝ ꯃꯔꯤ ꯆꯍꯤ ꯃꯔꯤ ꯑꯣꯏꯔꯗꯤ ꯂꯤꯁꯤꯡ ꯀꯨꯟꯃꯛ ꯑꯣꯏꯔꯅꯤ ꯑꯗꯨꯝ ꯌꯥꯏꯕ ꯑꯗꯨꯒ ꯀꯩꯅꯣ ꯇꯧꯕ ꯀꯜꯀꯇꯥ ꯌꯨꯅꯤꯚꯔꯁꯤꯇꯤ ꯁꯥꯔꯇꯤꯐꯤꯀꯦꯠꯁꯦ ꯃꯤꯅ ꯑꯗꯨꯝ ꯑꯦꯛꯖꯥꯝꯗꯣ ꯂꯨꯔꯒ ꯀꯩꯅꯣ ꯃꯥꯛꯇ‌ꫭ ꯌꯥꯝ ꯂꯤꯛꯅ ꯐꯪꯉꯦ ꯍꯥꯏꯕꯅꯤ ꯀꯩꯅꯣ ꯇꯧꯋꯦꯕ ꯃꯤ ꯑꯗꯨꯝ ꯚꯦꯂꯨ ꯂꯩꯕꯗꯣ ꯑꯗꯨꯗꯣ ꯑꯣꯏꯌꯦꯕ ꯀꯅꯥꯅ ꯑꯁ ꯑꯩꯗꯤ ꯀ꯭ꯂꯥꯁ ꯑꯦꯞ ꯀꯩꯅꯣ ꯃꯥꯛ ꯋꯥꯡꯖꯗ꯭ꯔꯥꯁꯨ ꯀ꯭ꯂꯥꯁ ꯌꯥꯝ ꯀꯥꯏ ꯍꯥꯏꯕꯗꯣ ꯀꯅꯥꯅꯁꯨ ꯌꯦꯡꯉꯛꯑꯣꯏꯗꯅ ꯑꯗꯨꯏ ꯈꯇꯪꯒꯤ ꯇꯝꯃꯤꯕꯥ ꯍꯥꯏꯗꯨꯅꯤ ꯁꯨꯝ
ꯑꯗꯣ ꯃꯅꯤꯄꯨꯔꯅꯗꯤ ꯑꯁ ꯁꯥ ꯑꯁ ꯐꯅ꯭ꯌꯥꯝ ꯇꯝꯃꯦ ꯑꯩꯅ ꯁꯨꯝ ꯈꯪꯕꯗ ꯑꯩꯒ ꯄꯨꯂꯛꯄ ꯏꯃꯥꯟꯕꯤ ꯐꯅ꯭ꯌꯥꯝꯁꯨ ꯇꯝꯃꯦ ꯁꯥꯏꯟꯁꯇ ꯀꯩꯅꯣꯝ ꯇꯝ ꯃ‌ꯦꯗꯤꯀ‌ꯦꯜ ꯂꯥꯏꯟꯗ
ꯏꯂꯕꯦꯟ ꯇꯨꯌꯦꯜꯞꯐꯥꯎꯇꯤ ꯁꯥꯏꯟꯁꯦ ꯐꯖꯅ ꯇꯝꯃꯦ ꯑꯗꯨꯏ ꯃꯇꯨꯡꯗ ꯀꯃꯔꯁꯇ ꯑꯥꯔꯁꯇ ꯂꯣꯏꯝ ꯆꯥꯎ ꯆꯣꯡꯊꯣꯛꯅꯔꯛꯄꯅꯦ
ꯎꯝ ꯃ‌ꯦꯗꯤꯀ‌ꯦꯜ ꯂꯥꯏꯟꯖꯦ ꯐꯖꯟ ꯇꯝꯅꯩ ꯈꯪꯉꯦ
ꯑꯁ ꯅꯤꯠꯀꯤꯗꯤ ꯐꯖꯅ ꯇꯝꯃꯦ ꯑꯩꯅ ꯈꯪꯕꯗ ꯂꯟꯗꯣꯔꯥꯅꯤꯗꯨꯨ ꯅꯤꯠ ꯊꯥꯔꯤ ꯑ ꯀꯩꯅꯣ ꯕꯕꯤꯅꯥ ꯅꯤꯠ ꯊꯥꯔꯤ ꯕꯦꯕꯤꯀꯥ ꯅꯤꯠ ꯊꯥꯔꯤ ꯑꯗꯒꯤ ꯗꯩꯅꯥꯗꯨꯁꯨ ꯊꯥꯔꯤ ꯑꯗꯩ ꯂꯤꯟꯊꯣꯏꯉꯥꯝꯕꯤꯁꯨ ꯊꯥꯔꯤ